ꯇꯥꯕ꯭ꯔꯣ
ꯍꯣꯏ ꯇꯥꯏꯌꯦ
ꯃꯌꯦꯛ ꯁꯦꯡꯕ꯭ꯔꯣ
ꯍꯣꯏ ꯐꯖꯅ ꯁꯦꯡꯉꯦ ꯑꯩꯁꯨ ꯑꯍꯥꯟꯕ ꯑꯣꯏꯕꯒꯤ ꯐꯖꯅꯔꯤ ꯆꯥꯔꯔꯤꯗ ꯆꯥꯗ꯭ꯔꯤ ꯍꯧꯖꯤꯛ ꯉꯥꯛꯇꯪ ꯍꯣꯏ ꯊꯀ
ꯀꯔꯤ ꯃꯊꯦꯜ ꯇꯧꯔꯒꯦ
ꯑꯩꯈꯣꯏ ꯍꯧꯖꯤꯛ ꯉꯥꯛꯛꯇꯪꯑ
ꯑꯩꯗꯤ ꯆꯥꯠꯇꯣꯛꯑꯒ ꯐꯝꯃꯒ ꯂꯩꯕꯅꯦ ꯍꯧꯖꯤꯛ
ꯑꯣ ꯑꯩꯗꯤ ꯍꯧꯖꯤꯛ ꯉꯥꯛꯇꯪ ꯌꯦꯟ ꯌꯦꯟ ꯄꯤꯀꯜ ꯁꯦꯝꯃꯒ ꯍꯦꯛ ꯂꯣꯏꯔꯒ ꯐꯝꯃꯜꯂꯤ ꯆ
ꯊꯥꯎꯒꯅꯤꯍꯦ
ꯍ ꯃꯄꯨꯇ ꯈꯥꯗꯤ ꯁꯥꯏꯌꯦ ꯇꯣ ꯀꯁꯣ
ꯍꯣꯏ ꯑꯁ ꯑꯗꯨꯗ ꯄꯤꯀꯜꯁꯇꯨꯗ ꯃꯊꯦꯜ ꯀ ꯈꯔ ꯐꯖꯅ ꯂꯥꯡꯝꯃꯗꯤ ꯑꯁ ꯍꯥꯎꯔꯅꯤꯍꯦ
ꯈꯪꯗꯦ ꯑꯗꯣ ꯅꯪꯅ ꯒꯥꯏꯗ ꯇꯧꯕꯤꯕ ꯇꯥꯔꯦ ꯉꯁꯤ ꯑꯍꯥꯟꯕ ꯑꯣꯏꯕꯒꯤ
ꯑꯣ ꯀꯩꯁꯨ ꯀꯥꯏꯗꯦꯗ ꯑꯗꯣ ꯉꯁꯤꯗꯤ ꯌꯨꯝꯗ ꯑꯗꯨꯝ ꯂꯩꯒꯗ꯭ꯔꯣ
ꯑꯗꯨꯝ ꯂꯩꯒꯅꯤ ꯅꯪꯅ ꯑꯗꯨꯝ ꯍꯣꯏ ꯂꯩꯇꯦ ꯉꯁꯤꯗꯤ ꯌꯨꯝꯗ ꯉꯥꯛꯇꯪ ꯊꯕꯛ ꯆꯠꯂꯅꯤ ꯑꯗꯨ ꯍꯣꯔꯦꯟꯅ ꯄꯨꯡ ꯇꯥꯕ ꯀꯥꯟꯗ ꯑꯩꯒꯤ ꯇꯨꯏꯁꯟ ꯑꯉꯥꯡ ꯇꯨꯏꯁꯟ ꯂꯧꯕ ꯈꯣꯠꯄ ꯑꯗꯨꯗ ꯆꯠꯂꯅꯤ ꯑꯇꯩꯗꯤ ꯂꯩꯇꯦ
ꯅꯣꯏꯔꯣꯝꯗ ꯑꯩꯗꯤ ꯑꯗꯨꯝ ꯂꯩꯌꯦ ꯌꯨꯝꯗ ꯑꯗꯨꯝ ꯂꯩꯒꯅꯤꯗ ꯊꯕꯛ ꯂꯩꯇꯦ ꯑꯗꯨꯝ ꯐꯝꯃꯒ ꯑꯃꯨꯛ ꯇꯨꯝꯕ ꯁꯤꯅꯤ
ꯎꯝ
ꯅꯨꯡꯁꯥ ꯊꯣꯛꯄ꯭ꯔꯣ
ꯎꯝ ꯅꯣꯡ ꯃꯥꯡꯉꯦ
ꯑꯣ ꯑꯁ ꯅꯣꯡꯃꯪꯒꯁꯨ ꯍꯣꯏ ꯅꯣꯡ ꯃꯪꯉꯁꯨ ꯑꯗꯨꯝ ꯅꯨꯡꯁꯥꯗꯤ ꯁꯥꯏꯌꯦꯀꯣ
ꯈ꯭ꯋꯥꯏ ꯍꯩꯅꯗꯕ ꯊꯥꯕꯁꯦ ꯅꯨꯡꯁꯥ ꯊꯣꯛꯇ꯭ꯔꯒ
ꯑꯗꯨꯒ ꯁꯥꯕꯗꯨꯅ ꯍꯦꯟꯅ ꯅꯨꯡꯉꯥꯏꯇ꯭ꯔꯤꯁꯦ ꯅꯨꯡꯁꯥ ꯑꯃꯨꯛ ꯊꯣꯛꯈ꯭ꯔꯗꯤ ꯑꯃꯨꯛ ꯊꯣꯛꯄꯗꯨꯅ ꯅꯨꯡꯉꯥꯏꯕ
ꯍ ꯇ ꯑꯣꯏꯣꯏꯗꯃꯥꯏꯅꯦ ꯍ
ꯑꯁ ꯑꯩꯗꯤ ꯅꯣꯡꯁꯨ ꯁꯨꯛꯇꯥ ꯇꯥꯗꯦ ꯑꯩꯈꯣꯏꯔꯣꯝꯗꯗꯤ ꯉꯔꯥꯡꯁꯨ ꯇꯥꯗꯦ ꯀꯗ꯭ꯔ ꯈꯥꯂꯒꯥ
ꯅꯨꯡꯁꯤꯠꯀꯠ ꯁꯤꯠꯂꯛꯑꯒ ꯇꯥꯗꯕꯤꯗ ꯑꯗꯨꯝ ꯇꯣꯛꯈ꯭ꯔꯦ
ꯑꯩꯈꯣꯏꯔꯣꯝꯒꯤꯅ ꯑꯃꯨꯛ ꯊꯣꯛꯄ ꯑꯃꯨꯛ ꯅꯣꯡ ꯆꯨꯕ ꯑꯃꯨꯛ ꯅꯨꯡꯁꯥ ꯁꯥꯕ ꯁꯤꯅꯦ ꯇꯧꯔꯤꯁꯦ ꯏꯪꯕ ꯁꯥꯕ ꯏꯪꯕ ꯁꯥꯕ ꯍꯣꯏ ꯉꯔꯥꯡꯗꯣ ꯃꯇꯦꯛ ꯑꯃꯗꯤ ꯅꯣꯡ ꯆꯨꯏꯦ ꯀꯟꯅ ꯆꯨꯔꯝꯕꯅꯦ ꯑꯗꯨꯒ ꯑꯃꯨꯛ ꯂꯦꯞꯈ꯭ꯔꯦ
ꯑꯁ ꯑꯩꯈꯣꯏꯔꯣꯝꯗꯗꯤ ꯑꯃꯐꯥꯎ ꯇꯥꯗꯤꯅꯦ ꯅꯣꯡꯗꯤ ꯃꯪꯕ ꯉꯔꯥꯡꯒꯤ ꯃꯐꯝ ꯈꯔꯗ ꯅꯣꯡ ꯐꯖꯅ ꯆꯨꯕ ꯃꯥꯜꯂꯦ
ꯍꯣꯏ ꯃꯥꯂꯦ
ꯇꯥ ꯇꯥꯗꯕ
ꯋꯥꯋꯥ ꯑꯩꯅ ꯈꯟꯕꯗ ꯅꯣꯡꯁꯦ ꯀꯟꯅ ꯆꯨꯊꯔꯛꯇꯣꯏ ꯃꯥꯜꯂꯦ
ꯍꯣꯏ ꯅꯣꯡꯃ ꯆꯨꯔꯛꯄ ꯀꯥꯟꯗꯀꯣ ꯐꯖꯅ ꯆꯨꯔꯛꯀꯗꯕ ꯃꯥꯜꯂꯦ ꯆꯨꯔꯛꯀꯗ꯭ꯔꯥ ꯈꯜꯂꯒ ꯆ ꯆꯨꯔꯛꯇꯕ ꯑꯗꯨꯒ ꯅꯣꯡꯃꯗꯤ ꯁꯣꯏꯗꯅ ꯄꯨꯜꯂꯞ ꯍꯩꯊꯔꯛꯅꯤꯉꯥꯏ ꯊꯝꯕ ꯃꯥꯜꯂꯦ
ꯍꯣꯏꯣꯏ ꯑꯗꯨ ꯅꯨꯃꯤꯠꯇꯀꯥ ꯊꯕꯛ ꯂꯩꯔꯗꯤ ꯇꯟꯒꯗꯧꯕ
ꯑꯁ ꯇꯟꯕꯅꯦ ꯑꯗꯨꯒ ꯂꯣꯏꯅ ꯆꯣꯠꯂꯒ ꯑꯃꯨꯛ ꯍꯜꯂꯛꯀꯅꯤ
ꯑꯗꯨꯅꯤ
ꯑꯩꯗꯤ ꯑꯁ ꯅꯣꯡ ꯅꯣꯡ ꯐꯖꯅꯒ ꯆꯨꯔꯒ ꯏꯪꯉꯒ ꯐꯃꯨꯡꯗꯒ ꯂꯩꯔꯒ ꯀꯩ ꯀꯩꯅꯣ ꯆꯥꯔꯒ ꯂꯩꯕꯗ ꯑꯗꯨ ꯅꯨꯡꯉꯥꯏꯕꯗꯅꯦ
ꯑꯗꯨꯅꯦ ꯑꯗꯨꯒ ꯐꯃꯨꯡꯗ ꯂꯩꯔꯁꯨ ꯏꯔꯨꯕ ꯍꯦꯛ ꯂꯣꯏꯔꯒ ꯏꯁꯦꯡ ꯁꯦꯡꯉ ꯐꯃꯨꯡꯗ ꯂꯩꯕꯗꯣ ꯑꯁ
ꯍꯡꯉꯒ ꯐꯣꯟꯒꯤ ꯃꯥꯏ ꯕꯦꯇ꯭ꯔꯤꯗꯨꯒ ꯐꯨꯜꯒ ꯌꯥꯎꯔꯝꯃꯕ ꯑꯁ
ꯑꯁ ꯈꯨꯅꯉꯥꯏ ꯑꯗꯨꯕꯨ ꯅꯣꯡꯃꯪꯒꯗꯤ ꯅꯦꯠꯋꯥꯔꯁ ꯁꯦ ꯈꯔ ꯈꯔꯗꯤ ꯌꯥꯒꯟꯗꯦꯀꯣ
ꯄꯁꯛ ꯈꯔꯗꯤ ꯅꯨꯡꯉꯥꯏꯇꯕꯅꯦ ꯑꯗꯨ ꯑꯣꯏꯔꯁꯨ ꯃꯤ ꯃꯐꯝ ꯈꯔꯗꯗꯤꯀꯣ
ꯎꯝ
ꯅꯣꯡ ꯍꯦꯛ ꯇꯥꯔꯕ ꯃꯩ ꯃꯨꯠꯈꯕꯁꯨ ꯑꯗꯨꯝ ꯌꯥꯎꯋꯦ ꯑꯗ ꯅꯣꯡ ꯇꯥ ꯑꯣ ꯅꯣꯡ ꯇꯥꯕꯗ ꯃꯩ ꯂꯥꯛꯇꯕꯁꯤꯅ ꯍꯦꯟꯅ ꯅꯨꯡꯉꯥꯏꯇ꯭ꯔꯤꯁꯦ
ꯅꯣꯡ ꯇꯥꯔꯁꯨ ꯃꯩ ꯂꯥꯛꯑꯗꯤ ꯑꯗꯨꯝ ꯌꯥꯔꯦ ꯑꯁ ꯃꯩ ꯂꯥꯛꯇ꯭ꯔꯗꯤ ꯂꯩꯕ ꯅꯨꯡꯉꯥꯏꯇꯦ
ꯑꯩꯗꯤ ꯃꯝꯃꯒ ꯂꯩꯕꯗꯣ ꯌꯥꯝ ꯅꯨꯡꯉꯥꯏꯌꯦ ꯔꯨꯝꯗꯒ ꯃꯝ ꯃꯝꯃꯒꯀꯣ ꯐꯣꯟ ꯄꯥꯏꯔꯒ ꯂꯩꯕꯗꯣ ꯌꯥꯝ ꯅꯨꯡꯉꯥꯏꯌꯦ ꯑꯩꯒꯤꯗꯃꯛꯛꯇ
ꯑꯗꯨꯅꯦ ꯃꯩ ꯃꯩ ꯂꯥꯛꯇ꯭ꯔꯗꯤ ꯐꯣꯟ ꯄꯥꯏꯅꯤꯡꯉꯥꯏ ꯂꯩꯇ꯭ꯔꯦꯕ ꯕꯦꯇ꯭ꯔꯤꯗꯣ
ꯑꯣ
ꯃꯩ ꯂꯥꯛꯑꯗꯤ ꯑꯗꯨꯝ ꯌꯥꯔꯦ ꯅꯣꯡ ꯇꯥꯔꯁꯨ ꯑ ꯅꯣꯡ ꯇꯥꯔꯁꯨꯀꯣ
ꯎꯝ
ꯄ꯭ꯔꯖꯥꯒꯨꯝꯕ ꯃꯊꯛꯇ ꯈꯣꯡꯗꯕꯤꯗꯣ ꯑꯗꯨꯒꯨꯝꯕ ꯇꯧꯔꯗꯤ ꯌꯥꯔꯦ ꯑꯃꯨꯛ ꯈꯣꯡꯡꯂꯒ ꯀꯩꯅꯣ ꯇꯧꯔꯗꯤ ꯑꯃꯨꯛ ꯇꯨꯝꯐꯝ ꯆꯥꯐꯝ ꯈꯪꯗꯕꯅꯦ ꯐꯣꯟ ꯄꯥꯏꯕꯁꯨ ꯑꯃꯨꯛ ꯌꯥꯗ
ꯍꯣꯏ ꯑꯩ ꯈꯔ ꯀꯤꯗꯦ ꯑꯗꯨꯒꯨꯝꯕꯗꯣ ꯈꯔ ꯅꯨꯡꯉꯥꯏ ꯑꯩꯒꯤꯗꯃꯛꯇꯗꯤ ꯀꯟ ꯀꯟꯅ ꯈꯣꯡꯒꯨꯝꯕꯗꯣ ꯃꯤ ꯈꯔꯗꯤ ꯍꯩꯅꯗꯦ ꯅꯀ ꯑꯗꯨꯣ
ꯑꯣ ꯑꯁ ꯑꯩꯗꯤ ꯄꯥꯝꯗꯦ ꯑꯗꯨꯒꯨꯝꯕ ꯅꯣꯡ ꯇꯥꯔꯒꯅ ꯆꯨꯝꯅ ꯇꯥꯕ
ꯎꯝ
ꯅꯨꯡꯁꯤꯠ ꯌꯥꯎꯕꯗꯨꯁꯨ ꯇꯜꯂꯦ ꯑꯩꯗꯤ ꯀꯤꯌꯦ
ꯑꯧ ꯑꯧ ꯑꯗꯨꯃꯗꯤ ꯇꯜꯂꯦ
ꯅꯨꯡꯁꯤꯠꯅꯦ ꯑꯗꯨꯒ ꯕ꯭ꯔꯖꯥ ꯇꯥꯕꯗꯨꯁꯨ ꯑꯁꯇꯂ ꯀꯤꯌꯦ ꯑꯗꯨꯁꯨ ꯌꯨꯝꯒ ꯅꯤꯡ ꯏ ꯂꯥꯎꯔꯒꯀꯣ ꯏꯪꯈꯣꯜꯗꯣ ꯑꯗꯨꯝ ꯅꯤꯛꯂꯛꯀꯅꯦꯕ ꯇꯥꯕ ꯀꯥꯟꯗ
ꯎꯝ ꯇꯧꯋꯦ ꯑꯁ ꯑꯩꯒꯤ ꯌꯨꯝꯗꯤ ꯗꯤꯟꯗꯨꯁꯨꯅꯦ ꯈꯔ ꯐꯖꯅ ꯁꯤꯂꯤꯡꯗꯣ ꯈꯔ ꯁꯦꯝꯗꯦꯕ ꯑꯗꯨꯒꯤ ꯅꯣꯡ ꯍꯥꯏꯔꯛꯄ ꯀꯥꯟꯁꯤꯗꯀꯣ ꯅꯣꯡ ꯆꯨꯔꯦꯅ ꯇꯨꯝꯃꯒ ꯂꯩꯕꯁꯦ ꯃꯥꯏꯗ ꯅꯣꯡꯅ ꯍꯨꯝꯃꯤꯅꯦ
ꯑꯁ ꯑꯁ ꯑꯩꯈꯣꯏꯗꯗꯤ ꯅꯣꯡꯕꯨ ꯇꯥꯈ꯭ꯔꯕ ꯇꯨꯝꯕ ꯅꯨꯡꯉꯥꯏꯔꯦ ꯑꯗꯨꯕꯨ ꯑꯁ ꯐꯖꯅ ꯌꯥꯝ ꯅꯨꯡꯉꯥꯏꯅ ꯇꯨꯝꯕ ꯀꯥꯟꯗ ꯀꯩꯅꯣ ꯕ꯭ꯔꯖꯥꯒꯨꯝꯕ ꯇꯥꯕꯗ ꯑꯃꯨꯛ ꯍꯪꯕꯁꯨ ꯌꯥꯎꯒꯅꯤ ꯑꯗꯨꯒ ꯕ꯭ꯂꯦꯡꯀꯦꯠ ꯃꯅꯨꯡꯗ ꯑꯃꯨꯛ ꯀꯨꯞꯁꯤꯜꯂꯒ ꯇꯨꯝꯕꯗ ꯑꯁ ꯍꯨꯃꯥꯡꯒ ꯇꯥꯈꯩ ꯀꯤꯕꯒꯤꯡ ꯁꯥꯔꯁꯨ ꯂꯩꯗ ꯇꯨꯡꯗ ꯁꯤꯅꯦꯃꯥꯗ ꯑꯃꯃꯨꯛ ꯅ ꯃꯤ ꯃꯦ ꯑꯗꯨꯒ ꯂꯦꯟ ꯑꯃꯨ ꯂꯦꯟ ꯑꯃꯨꯛ ꯇꯥꯔꯗꯤ ꯑꯃꯨꯛꯁꯨ ꯍꯧꯒꯠꯂꯒꯦ ꯌꯦꯡꯅꯤꯡ ꯑꯃꯨꯛ ꯌꯦꯡꯁꯨ ꯌꯦꯡꯅꯤꯡꯕ ꯑꯗꯨꯒ ꯕ꯭ꯔꯖꯥꯁꯨ ꯇꯥꯕ ꯑꯃꯨꯛ ꯀꯤꯕ ꯑꯃꯨꯛ
ꯀꯩꯅꯣ ꯊꯣꯡꯅꯥꯎꯗ ꯌꯦꯡꯉꯒ ꯑꯃꯨꯛ ꯑꯃꯨꯛ ꯊꯣꯡ ꯂꯂꯣꯟ ꯑꯃꯨꯛ ꯍꯥꯡꯉꯒ ꯑꯃꯨꯛ ꯌꯦꯡ ꯑꯁ
ꯍꯣꯏ ꯌꯥꯝ ꯅꯨꯡꯉꯥꯏ ꯌꯥꯝ ꯅꯨꯡꯉꯥꯏꯅ ꯂꯩꯕ ꯃꯥꯜꯂꯦꯗ ꯅꯪꯒꯤ ꯍꯟꯗꯛ
ꯑꯁ ꯑꯩꯗꯤ ꯍꯟꯗꯛ ꯍꯣꯏ ꯑꯗꯨꯝ ꯊꯕꯛ ꯆꯠꯊꯣꯛꯅꯤꯡꯉꯥꯏ ꯂꯩꯇꯕꯅꯤꯅꯀꯣ ꯌꯨꯝꯗ ꯑꯗꯨꯝ ꯂꯩꯥꯏꯗ ꯃꯇꯇ
ꯍꯧꯖꯤꯛ ꯑꯁꯤꯒꯤꯁꯨ ꯑꯩꯗꯤ ꯏꯁꯣꯔꯁꯨ ꯌꯥꯝ ꯑꯣꯏꯗꯦꯕꯗꯣ ꯃꯊꯟꯇ ꯑꯗꯨꯝ ꯃꯨꯠꯈꯤꯗꯣꯏꯔꯣ ꯆꯥꯎ ꯃꯣꯏꯗꯣ ꯂꯥꯏꯛ ꯌꯥꯝꯅꯁꯨ ꯍꯥꯏꯒꯅꯨ ꯍꯥꯏꯌꯣ ꯌꯥꯝ ꯂꯩꯌꯦꯅ ꯑꯩꯗꯣ ꯅꯔꯚꯁ ꯆꯠꯈ꯭ꯔꯕ ꯈꯔ ꯑꯍꯥꯟꯕꯁꯨ ꯑꯣꯏꯕꯒꯤꯀꯣ ꯑꯗꯨꯒ ꯑꯩꯅꯁꯨ ꯁꯣꯏꯔꯒ ꯍꯥꯏꯔꯁꯨ ꯑꯩꯁꯨ ꯑꯣꯏꯌꯦ ꯃꯤꯒꯤꯁꯨ ꯑꯃꯨꯛ ꯑꯣꯏꯕꯅꯤꯅ ꯍꯦꯟꯅ ꯄ꯭ꯔꯦꯁꯔ ꯂꯩꯕꯗꯣ
ꯑꯁ ꯀꯩꯁꯨ ꯈꯜꯂꯨꯅꯨꯗ ꯑꯗꯨꯝ ꯊꯣꯛ ꯊꯣꯛꯄ ꯄꯪꯉꯥꯡ ꯉꯥꯡꯉꯣ ꯆꯥꯕꯒꯤꯒꯨꯝꯕ ꯁꯤꯡꯖꯨ ꯆꯥꯕ ꯑꯁ ꯃꯨꯛꯕꯥꯪꯒꯤꯗꯨꯁꯨ ꯌꯦꯡꯕ ꯅꯨꯡꯉꯥꯏꯕꯅꯦ ꯆꯥꯛ ꯂꯥꯛꯑꯃ ꯀꯥꯟꯗ
ꯂꯣꯏꯔꯦ ꯑꯩꯒꯤ ꯐꯣꯟꯗꯗꯤ ꯃꯨꯛꯕꯥꯡꯒꯤ ꯉꯥꯛꯇꯪꯅꯦ
ꯑꯗꯨꯅꯦ ꯑꯁ ꯆꯥꯛ ꯂꯥꯑꯝꯕ ꯀꯥꯟꯗꯀꯣ ꯎ ꯍꯟꯖꯥꯡꯒ ꯍꯥꯎꯗ꯭ꯔꯗꯤ ꯃꯨꯛꯕꯥꯥꯡꯗꯣ ꯌꯦꯡꯉꯒꯀꯣ ꯃꯣꯏꯒꯤꯒ ꯆꯥꯗꯣ ꯌꯦꯡꯉꯒ ꯑꯗꯨꯝ ꯍꯥꯎꯋ ꯇꯕꯗ
ꯑꯣ ꯑꯁ ꯑꯗꯨꯒ ꯑꯩꯗꯤꯀꯣ ꯁꯤꯡꯖꯨ ꯌꯥꯝ ꯄꯥꯝꯃꯦꯕ ꯁꯤꯡꯖꯨ ꯆꯥꯃꯟꯗꯅ ꯑꯩ ꯄꯨꯛ ꯌꯥꯗ꯭ꯔꯕꯅꯦ
ꯁꯤꯡꯖꯨꯁꯨ ꯍꯥꯎꯕꯅꯦ ꯑꯗꯨꯝ ꯑꯩꯈꯣꯏꯁꯨ ꯑꯗꯨꯝ ꯆꯥꯏ ꯁꯤꯡꯖꯨꯗꯤ ꯁꯤꯡꯖꯨꯁꯤ ꯊꯥꯗꯣꯛꯄ ꯉꯝꯗ꯭ꯔꯦ
ꯑꯗꯨꯗꯅꯦ ꯁꯤꯔꯁꯨ ꯍꯤꯡꯉꯁꯨ ꯁꯤꯡꯖꯨ ꯕꯨꯗꯤ ꯂꯧꯊꯣꯛꯄ ꯉꯝꯃꯣꯏ ꯑꯩꯗꯤ ꯑꯗꯨꯅꯦ ꯒꯌ꯭ꯥ ꯁꯇ꯭ꯔꯤꯛ ꯐꯥꯑꯣ ꯅꯔꯕ
ꯍꯣꯏ ꯑꯁ ꯎꯃꯣ ꯔꯣꯛ ꯆꯥꯃꯜꯂꯁꯨ ꯀꯩꯅꯣ ꯌꯥꯝ ꯇꯧꯕꯅꯦ
ꯍꯣꯏ ꯑꯗꯨ ꯀꯟꯇ꯭ꯔꯣꯜ ꯉꯝꯗꯕꯅꯤꯅꯦ ꯈꯥꯡꯕ ꯉꯝꯗꯕꯅꯤꯅꯦ ꯎꯕꯨ ꯎꯔꯦꯅꯀꯣ ꯃꯤꯇꯥ
ꯎꯝ ꯎꯃꯣ ꯔꯣꯛ ꯆꯥꯕꯗꯤ ꯍꯛꯆꯥꯡ ꯐꯕꯅꯤ ꯍꯛꯆꯥꯡꯁꯨ ꯀꯟꯕꯅꯦ ꯆꯥꯡꯒꯤ ꯏꯅꯔꯖꯤꯁꯨ
ꯃꯣꯔꯣꯛ ꯆꯥꯗ꯭ꯔꯗꯤ ꯑꯁ ꯀꯩꯅꯣ ꯏꯁꯥꯁꯦ ꯀꯩꯅꯣ ꯑꯃ ꯇꯧꯕꯅꯦ ꯌꯥꯝ ꯂꯦꯡꯕ ꯉꯝꯗꯕꯒꯤ ꯇꯥꯏꯞꯇ
ꯍꯣꯏ ꯇꯧꯋꯦ ꯑꯗꯨꯕꯨ ꯀꯣꯛꯀꯤꯗꯤ ꯌꯥꯝ ꯐꯠꯇꯕꯅꯦ ꯃꯣꯔꯣꯛ ꯆꯥꯕꯁꯦꯀꯣ
ꯑꯁ ꯌꯥꯝ ꯌꯥꯝ ꯇꯨꯝꯅꯤꯡꯔꯒ ꯂꯩꯕ ꯃꯇꯝꯗꯨꯒ ꯁꯤꯡꯖꯨꯒ ꯆꯥꯕꯗꯣ
ꯍꯣꯏ ꯑꯁ ꯑꯩꯗꯤꯀꯣ ꯑꯩꯗꯤ ꯀꯣꯛ ꯍꯦꯛ ꯆꯤꯛꯑꯕ ꯁꯤꯡꯖꯨ ꯁꯦꯝꯃ ꯆꯥꯔꯅꯤ ꯃꯣꯔꯣꯛꯇꯣ ꯆꯥꯔꯦꯅ ꯑꯗꯨ ꯐꯤꯡꯉꯅꯤ ꯑꯗꯨ ꯈꯔ ꯐꯔꯅꯤ ꯀꯣꯛ ꯆꯤꯛꯄꯁꯦ ꯍꯤꯗꯥꯛ ꯆꯥꯕ ꯁꯔꯨꯛꯇꯤ ꯃꯔꯔꯣꯛ
ꯑꯗꯨꯅꯦ ꯑꯩꯁꯨ ꯑꯩꯁꯨ ꯑꯗꯨꯝ ꯀꯩꯅꯣ ꯀꯣꯛꯀꯨꯝꯕ ꯉꯥꯎꯔꯛꯄ ꯆꯤꯛꯂꯛꯄ ꯅꯠꯇ꯭ꯔꯒ ꯂꯝꯕꯤ ꯁꯥꯡꯅ ꯆꯠꯂꯔꯕ ꯀꯣ ꯋꯥꯅ ꯍꯜꯂꯛꯄ ꯀꯥꯟꯗ ꯃꯣꯔꯣꯛ ꯁꯥꯕ ꯁꯤꯡꯖꯨꯗ ꯑꯗꯨꯝ ꯆꯥꯔꯤ ꯑꯗꯨꯝ ꯑꯩꯉꯣꯟꯗ ꯅꯨꯡꯉꯥꯏꯕ ꯐꯥꯎꯕꯗꯣ
ꯍꯣ ꯏ
ꯈꯜꯂꯦꯕ ꯑꯗꯨꯒꯤ ꯁꯤꯡꯖꯨ ꯈꯛꯇ ꯆꯥꯅꯤꯡꯉꯤ ꯑꯁꯥꯕ ꯈꯛꯇ ꯃꯣꯔꯣꯛꯒꯤ ꯀꯩꯅꯣ ꯈꯛꯇ ꯈꯜꯂꯒ ꯆꯥꯏꯌꯦꯕ
ꯍꯍꯣꯏ ꯅꯣꯏꯔꯣꯝꯗꯤ ꯍꯩꯅꯧ ꯌꯥꯝ ꯍꯧꯕ꯭ꯔꯣ
ꯑꯁ ꯍꯩꯅꯧ ꯑꯩꯈꯣꯏ ꯌꯨꯝꯂꯣꯝꯗꯗꯤ ꯂꯩꯌꯦ ꯑꯩꯗꯤ ꯔꯦꯟ ꯂꯩꯕꯅꯤꯅꯀꯣ ꯑꯗꯨ ꯁꯤꯗꯗꯤ ꯂꯩꯇꯦꯗ ꯍꯩꯅꯧꯁꯦ ꯍꯟꯗꯛ ꯑꯩꯈꯣꯏ ꯌꯨꯝꯒꯤꯗꯨꯁꯨ ꯌꯥꯝ ꯄꯥꯟꯗꯤ ꯄꯥꯜꯂꯝꯕꯅꯦ ꯂꯣꯏ ꯃꯨꯟꯈ꯭ꯔꯕꯅꯦ ꯑꯃꯨꯛ ꯂꯣꯏꯁꯤꯜꯂꯝꯒꯅꯤꯗ ꯑꯩꯅ ꯍꯧꯖꯤꯛ ꯃꯇꯝꯁꯨ ꯂꯣꯏꯁꯤꯜꯂꯛꯀꯗꯧꯔꯦ ꯏꯅꯥꯎ ꯃꯇꯝ
ꯈꯪꯗꯦ ꯑꯩꯈꯣꯏ ꯔꯣꯝꯒꯤꯗꯤꯀꯣ ꯂꯥꯏꯛ ꯃꯨꯜꯂꯛꯄꯗ ꯉꯥꯏꯔꯤ ꯑꯗꯨ ꯌꯥꯝ ꯃꯥꯥꯜꯂꯦ ꯑꯩꯈꯣꯏ ꯈꯨꯟꯗ ꯈꯨꯌꯥꯝꯅꯦ ꯆꯥꯕ ꯉꯝꯗ꯭ꯔꯦ ꯑꯩꯗꯤ
ꯑꯩꯈꯣꯏꯗꯗꯤ ꯑꯗꯨꯒꯨꯝꯕꯩꯅ ꯍꯩꯅꯧꯁꯨ ꯌꯥꯝ ꯄꯥꯛ ꯀꯟꯅ ꯂꯩꯇ꯭ꯔꯦꯗ
ꯆ
ꯁꯤꯗꯤ ꯑꯩꯈꯣꯏꯗꯤ ꯍꯩꯅꯧ ꯂꯩꯕꯕꯨꯗꯤ ꯂꯩꯦ ꯑꯗꯨꯕꯨ ꯌꯥꯝ ꯌꯥꯝꯅꯀꯣ
ꯎꯝ
ꯂꯩꯗꯤ ꯂꯩꯇ꯭ꯔꯦ ꯑꯗꯨꯝ ꯈꯖꯤꯛ ꯈꯖꯤꯛꯇꯪ ꯐꯪꯕꯗꯣ ꯑꯗꯨꯃꯥꯏꯅ ꯇꯧꯔꯦ ꯑꯅꯝꯕꯗꯤ ꯍꯥꯟꯅꯗꯤ ꯅꯣꯕꯥꯞꯀꯨꯝꯕ ꯆꯨꯔꯨꯐꯣꯡꯒꯨꯝꯕ ꯌꯥꯝ ꯂꯩꯕꯅꯤ ꯑꯁ ꯊꯥꯏꯅꯗꯤ ꯌꯥꯝ ꯍꯩ ꯄꯥꯝꯕꯤꯒꯨꯝꯕ ꯌꯥꯝꯕꯅꯦ ꯍꯟꯗꯛꯇꯤ ꯂꯩꯁꯤꯜꯂꯛꯇ꯭ꯔꯦ ꯃꯣꯏ ꯀꯩꯅꯣ ꯀꯛꯊꯈ꯭ꯔꯕ꯭ꯔꯥ ꯑꯗꯨꯃꯥꯏꯅ ꯇꯧꯈ꯭ꯔꯥ ꯌꯥꯝꯁꯤꯜꯂꯛꯇ꯭ꯔꯔꯤ
ꯍꯣꯏꯁꯨꯅꯦ ꯈꯨꯟꯗꯁꯦ ꯅꯣꯕꯥꯞ ꯌꯥꯝ ꯍꯧꯔꯝꯕꯁꯦ ꯍꯧꯗ꯭ꯔꯦ ꯍꯟꯗꯛꯇꯤ
ꯍꯥꯟꯅꯗꯤ ꯅꯣꯕꯥꯞꯇꯣ ꯌꯨꯝꯂꯥ ꯈꯨꯗꯤꯡꯒꯤ ꯂꯩꯔꯝꯕꯅꯦ ꯍꯧꯖꯤꯛꯇꯤ ꯑꯁ ꯂꯩꯅꯥꯇ꯭ꯔꯦ ꯎꯗ꯭ꯔꯦꯗ
ꯑꯗꯨꯅꯦ ꯆꯥꯅꯤꯡꯕ ꯀꯥꯟꯗ ꯍꯪꯕꯁꯦ ꯏꯀꯥꯏꯔꯕꯅꯦ ꯌꯨꯝ ꯑꯃꯈꯛ ꯂꯩꯔꯕꯅꯤꯅꯀꯣ
ꯆꯥꯅꯤꯡ ꯆꯥꯅꯤꯡꯕ ꯀꯥꯟꯗ ꯃꯤꯒꯤ ꯈꯛꯇ ꯍꯦꯛꯂꯨꯔꯒ ꯆꯥꯔꯕꯅꯤꯅꯦ ꯍꯟꯗꯛꯇꯤ
ꯑꯗꯨꯅꯦ ꯑꯗꯨꯒ ꯊꯥꯏꯅꯒ ꯍꯥꯏꯔꯗꯤ ꯌꯥꯝꯁꯨ ꯆꯥꯗ꯭ꯔꯦ
ꯑꯣ ꯍꯥꯏꯁꯤ ꯌꯥꯝ ꯍꯧꯖꯤꯛꯇꯤ ꯀꯔꯤꯣ ꯃꯇꯝꯅꯤꯅ ꯍꯩꯁꯤꯡꯁꯨ ꯂꯩꯔꯒ ꯆꯥꯕ ꯈꯛꯇꯅꯤꯅꯦ ꯍꯧꯖꯤꯛꯁꯦ ꯂꯩꯔꯒ ꯆꯥꯕ ꯈ ꯑꯃ ꯇ ꯑꯣꯏꯔꯦꯅꯦ ꯍꯁꯦ ꯑꯩꯈꯣꯏꯒꯤ ꯌꯨꯝꯗ ꯐ꯭ꯔꯦꯁ ꯑꯣꯏꯅ ꯍꯧꯕꯀꯣ ꯂꯣꯀꯦꯜꯒꯤꯒꯨꯝꯕ ꯑꯗꯨ ꯄꯥꯛ ꯀꯩꯅ ꯇꯧꯗ꯭ꯔꯕꯅꯤꯅ
ꯆꯥꯎ
ꯐꯪꯗ꯭ꯔꯕꯅꯤ ꯕꯖꯥꯔꯗ ꯂꯩꯕꯒꯨꯝꯕ
ꯃꯁꯛ ꯑꯗꯨꯁꯨ ꯂꯩꯕꯗꯁꯨ ꯃꯁꯛ ꯐꯖꯕ ꯈꯛꯇ ꯑꯃꯨꯛ ꯈꯜꯂꯒ ꯑꯃꯨꯛ ꯂꯩꯗꯣꯏꯅꯦ
ꯃꯣꯏꯅ ꯍꯤꯗꯥꯛ ꯍꯥꯞꯄꯒꯨꯝꯕꯒꯤꯗꯣ ꯑꯗꯨꯒꯨꯝꯕ ꯈꯛꯇ ꯑꯃꯨꯛ ꯆꯥꯔꯅꯤꯕ ꯑꯗꯨꯗꯤ ꯍꯛꯆꯥꯡꯗꯤ ꯐꯔꯅꯤ
ꯑꯗꯨꯅꯦ ꯑꯁ ꯍꯧꯖꯤꯛꯇꯤ ꯂꯩꯕ ꯉꯛ ꯉꯥꯏꯔꯦ ꯊꯥꯏꯅꯗꯤ ꯐ꯭ꯔꯤꯗ ꯐꯪꯕ ꯄꯣꯠꯁꯤꯡꯗꯣ ꯥꯛꯄꯤ
ꯎ ꯀꯩꯅꯣ ꯎ ꯂꯦꯇ꯭ꯔꯤꯟ ꯆꯠꯅꯤꯡꯉꯥꯏꯐꯥꯎ ꯏꯁꯤꯡ ꯂꯩꯔꯕꯅꯤꯅꯦ
ꯑꯗꯨꯅꯤ ꯊꯛꯅꯉꯥꯏ ꯐꯥꯎ ꯑꯩꯈꯣꯏꯗꯤ ꯊꯛꯅꯉꯥꯏ ꯐꯥꯎ ꯂꯩꯔꯤꯅꯦ
ꯂꯩꯥꯏꯗꯗꯤꯚꯪ꯭ꯔꯦ ꯎꯝ ꯃꯅꯥꯕꯨ ꯂꯩꯔꯕ ꯑꯗꯨꯝ ꯂꯣꯏ ꯌꯥꯔꯦ ꯂꯩꯇ꯭ꯔꯗꯤ ꯀꯔꯤꯁꯨ ꯇꯧꯕ ꯌꯥꯗ꯭ꯔꯦ
ꯅꯣꯏꯗꯤ ꯀꯩ ꯃꯊꯦꯜ ꯆꯥꯒꯦ ꯉꯁꯤꯗꯤ
ꯑꯩ ꯉꯁꯤ ꯈꯥꯃꯦꯟ ꯀꯥꯡꯁꯣꯏ ꯆꯥꯏ
ꯑꯆꯥ
ꯌꯥꯝ ꯍꯥꯎꯕꯗꯤ ꯅꯠꯇꯦꯗ